ꯍꯜꯂꯣ
ꯇꯥꯏꯌꯦ ꯇꯥꯏꯌꯦ
ꯀꯩꯗꯧꯔꯝꯃꯤꯔꯣ
ꯑꯩ ꯆꯨꯝꯅ ꯁꯨꯝ ꯆꯠꯂꯝꯃꯤꯌꯦ ꯅꯪꯗꯤ ꯀꯩꯗꯧꯔꯤꯅꯣ
ꯑꯣꯏꯗꯤ ꯐꯝꯃꯤ
ꯆꯥꯛ ꯊꯣꯡꯉꯕ
ꯆꯥꯛ ꯊꯣꯡꯉꯦ
ꯀꯔꯤ ꯌꯦꯟꯖꯥꯡ ꯊꯣꯡꯉꯕ
ꯌꯦꯟꯖꯥꯡꯊꯦ ꯌꯦꯔꯨꯝ ꯑꯃ ꯉꯥꯟꯖꯜꯂꯦ ꯑꯂꯨ ꯉꯥꯟꯖꯜꯂꯦ ꯑꯗꯨꯒ ꯊꯣꯑꯦꯗ
ꯑꯅꯤꯔ ꯃꯦꯠꯂꯒ ꯆꯥꯗꯣꯏꯔꯥ ꯍꯥꯏꯁꯦ
ꯅꯠꯇꯦ ꯑꯂꯨꯗꯣ ꯇꯣꯠꯂꯒ ꯌꯦꯔꯨꯝꯗꯣ ꯆꯥꯒꯦ ꯇꯧꯕ
ꯑꯂꯨꯗꯨ ꯇꯣꯠꯂꯒ ꯌꯦꯔꯨꯝꯗꯨꯅ ꯇꯣꯉꯥꯟꯅ ꯆꯥꯗꯣꯏꯕ
ꯌꯦꯁ
ꯃꯔꯣꯛꯇꯤ ꯌꯥꯎꯔꯔꯣꯏꯗꯕ
ꯃꯣꯔꯣꯛꯁꯤ ꯉꯁꯥꯏꯖꯨ ꯆꯥꯏꯅ ꯆꯥꯅꯤꯡꯗ꯭ꯔꯦꯗ ꯃꯣꯔꯣꯛꯇꯤ
ꯃꯣꯔꯣꯛ ꯌꯥꯎꯗ꯭ꯔꯗꯤ ꯆꯥꯕ ꯌꯥꯕ꯭ꯔꯥ ꯍꯥꯏꯁꯦ
ꯌꯥꯏ ꯃꯣꯔꯣꯛ ꯑꯗꯨꯝ ꯆꯥꯕꯨꯗꯤ ꯆꯥꯏ ꯑꯗꯣ ꯉꯁꯥꯏꯗꯤ ꯁꯨꯝ ꯆꯥꯁꯟꯕꯗꯨꯗ ꯆꯥꯅꯤꯡꯗ꯭ꯔꯕ
ꯎꯝ ꯊꯎꯔꯅꯨ ꯆꯥꯅꯤꯡꯗ꯭ꯔꯗꯤ
ꯎꯝ ꯂꯣꯏꯗ꯭ꯔꯤ ꯉꯥꯍꯥꯛ ꯋꯥꯠꯂꯤ
ꯉꯥꯏꯔꯤꯕ
ꯉꯥꯏꯔꯤ ꯐꯝꯃꯒ
ꯉꯥꯏꯌꯣ ꯉꯥꯏꯌꯣ
ꯎꯝ
ꯍꯪꯒꯦ
ꯀꯩ ꯍꯪꯗꯣꯏꯕ
ꯁꯟꯁꯦ ꯀꯝꯃꯥꯏ ꯊꯣꯡꯒꯅꯤ
ꯅꯪ ꯊꯣꯡꯗꯣꯏꯔꯕ
ꯊꯣꯡꯗꯣꯏꯅꯤ
ꯊꯣꯡꯗ꯭ꯔꯤꯕ ꯑꯃꯨꯛꯇ
ꯊꯣꯡꯗ꯭ꯔꯤ
ꯁꯟ ꯊꯣꯡꯕ ꯍꯥꯏꯁꯦ ꯈꯨꯊꯣꯡ ꯈꯨꯊꯣꯡ ꯂꯩꯗ ꯃꯤꯑꯝꯒ ꯃꯤꯑꯝꯒ ꯃꯥꯟꯅꯗꯦ ꯑꯗꯨꯅꯤ
ꯍꯂꯛ ꯑꯦ ꯍꯥꯏꯔ‌ꯣꯅꯦ
ꯂꯣꯏ ꯍꯥꯏꯔꯛꯑꯣ ꯑꯩ ꯂꯣꯏꯅꯃꯛꯛꯇꯤ ꯀꯃꯥꯏꯅ ꯍꯥꯏꯗꯣꯏꯅ‌ꯣ ꯃꯤ ꯑꯃꯅ ꯊꯣꯡꯕꯗꯒ ꯑꯩꯅ ꯊꯣꯡꯕꯗꯒ ꯃꯥꯟꯅꯗꯕꯗ ꯀꯃꯥꯏꯅ ꯍꯥꯏꯔꯨꯅꯤ ꯑꯩꯅ ꯊꯣꯡꯕ ꯑꯩꯅ ꯈꯪꯕꯗ ꯍꯥꯏꯗꯧꯉꯥꯏ
ꯅꯪꯅ ꯊꯣꯡꯕꯗꯣ ꯍꯥꯏꯔꯛꯑꯣ ꯑꯗꯨ ꯑꯣꯏꯔꯒꯅ
ꯃꯤ ꯑꯗꯨꯝ ꯍꯥꯏꯗꯤ ꯃꯆꯜ ꯀꯩꯀꯥ ꯍꯥꯟꯅ ꯉꯧꯔꯒ ꯑꯗꯨꯝ ꯁꯥꯗ ꯍꯥꯞꯆꯤꯜꯂ ꯊꯣꯡꯕꯁꯨ ꯂꯩ ꯑꯗꯒꯤ ꯁꯥꯗꯣ ꯍꯥꯟꯅ ꯐꯨꯠꯇꯣꯛꯑꯦꯗꯅ
ꯎꯝ
ꯐꯨꯠꯇꯣꯛꯑꯒ ꯇꯤꯜꯍꯧ ꯆꯅꯝ ꯃꯩꯒꯤ ꯃꯆꯜ ꯀꯩꯀꯥꯗꯣ ꯉꯧꯔꯒ ꯁꯥꯗꯣ ꯍꯥꯞꯆꯤꯜꯂ ꯊꯣꯡꯕꯁꯨ ꯂꯩ
ꯎꯝ
ꯆꯞ ꯃꯥꯟꯅꯕꯅꯤꯗ ꯑꯗꯨꯝ ꯑꯩꯈꯣꯏ ꯑꯇꯩ ꯌꯦꯟ ꯀꯩꯀꯥ ꯊꯣꯡꯅꯔꯤꯁꯦ ꯁꯤꯒ ꯆꯞ ꯃꯥꯟꯅꯕꯅꯦ
ꯑꯗꯨꯅ ꯈꯔ ꯀꯨꯏꯅ ꯊꯣꯡꯗꯧ ꯋꯥꯑꯔꯕ
ꯑ ꯍꯥꯏꯗꯤ ꯁꯟꯗꯤ ꯃꯥꯗꯤ ꯑꯗꯨꯝ ꯈꯔ ꯀꯨꯏꯅ ꯊꯣꯡꯗ꯭ꯔꯒꯗꯤ ꯃꯥꯒꯤ ꯃꯁꯥꯗꯣ
ꯎꯝ
ꯑꯩꯈꯣꯏꯒꯤ ꯁꯪꯒꯣꯝ ꯃꯅꯝ ꯅꯝꯕꯒꯨꯝꯕ ꯑꯗꯒꯤ ꯃꯁꯥꯗꯣ ꯀꯟꯖꯜꯂꯒ ꯂꯩꯕꯒꯨꯝꯕ ꯑꯗꯨꯃꯥꯏꯅ ꯇꯧꯒꯜꯂꯦꯕ ꯈꯔ ꯀꯨꯏꯅ ꯊꯣꯡꯉꯀꯥꯟꯗ ꯃꯥꯒꯤ ꯃꯁꯥꯗꯣ ꯁꯨꯝ ꯃꯩꯗ ꯁꯨꯝ ꯊꯣꯡꯉꯛꯑꯀꯥꯟꯗ ꯊꯣꯠꯇꯣꯔꯛꯀꯅꯦꯕ
ꯎꯝ
ꯑꯗꯒꯤ ꯊꯣꯡꯕ ꯀꯥꯟꯗ ꯃꯍꯤ ꯍꯥꯞꯄꯗꯣ
ꯎꯝ
ꯃꯍꯤ ꯍꯥꯞꯄꯗ ꯑꯩꯈꯣꯏꯒꯤ ꯁꯨꯝ ꯉꯧꯕ ꯂꯣꯏꯔꯛꯑꯦ ꯍꯥꯏꯕ ꯀꯥꯟꯗ ꯃꯍꯤ ꯍꯥꯞꯄ ꯀꯥꯟꯗ ꯏꯁꯤꯡ ꯊꯨꯅ ꯄꯣꯛꯍꯟꯒꯦ ꯍꯥꯏ ꯇꯔꯗꯤ ꯑꯩꯈꯣꯏꯅ ꯏꯁꯤꯡ ꯑꯁꯥꯕꯅ ꯍꯥꯞꯄꯤꯕ
ꯎꯝ
ꯑꯗꯨ ꯑꯣꯏꯇꯥꯔꯗꯤ ꯊꯨꯅ ꯄꯣꯞꯄꯦ ꯑꯏꯪꯕꯅ ꯍꯥꯞꯄꯗꯤ ꯀꯟꯖꯟꯕꯁꯨ ꯂꯩꯌꯦꯕ ꯍꯥꯏꯗꯤ ꯀꯟꯖꯜꯂꯛꯏꯁꯤꯅ ꯀꯔꯤꯒꯤꯅꯣ ꯍꯥꯏꯔꯀꯥꯟꯗ ꯃꯣꯏꯒꯤ ꯌꯣꯜꯂꯤꯕ ꯁꯥꯗꯣ ꯑꯔꯤꯕ ꯑꯅꯧꯕ ꯑꯅ ꯂꯩꯕꯅꯦꯕ
ꯎꯝ
ꯑꯗꯨꯗꯨꯒꯤ ꯃꯇꯨꯡ ꯏꯟꯅ ꯀꯟꯖꯜꯂꯛꯄ ꯌꯥꯎꯋꯦꯕ
ꯎꯝ ꯍꯝ
ꯎꯝ
ꯑꯗꯨꯒ ꯊꯣꯡꯉꯅꯤ
ꯎꯝ ꯀꯨꯏꯅ ꯊꯣꯡꯉꯤꯉꯣꯏ ꯃꯨꯜꯂꯦ ꯑꯗꯨꯝ ꯁꯟꯗꯤ ꯑꯇꯩꯗꯕꯨ ꯑꯗꯨꯝ ꯆꯨꯝꯅ ꯊꯣꯡꯅꯕ ꯆꯥꯡꯗ ꯊꯣꯡꯅꯋꯥꯟ
ꯀꯨꯏꯅ ꯊꯣꯡꯉꯤꯉꯩ ꯍꯥꯎꯔꯦ
ꯍꯥꯎꯔꯦ ꯀꯨꯏꯅ ꯂꯣꯜꯂꯤꯉꯣꯏ ꯀꯨꯏꯅ ꯊꯣꯡꯉꯤꯉꯣꯏ ꯈꯥꯕꯩ ꯇꯣꯏꯅ ꯑꯣꯠꯂꯤꯉꯣꯏ ꯑꯗꯨꯝ ꯍꯥꯎꯔꯅꯤ
ꯑ ꯄꯨꯡ ꯑꯍꯨꯝ ꯃꯔꯤꯒ ꯊꯣꯡꯉꯗꯤ ꯍꯥꯎꯔꯅꯤ ꯑꯗꯨꯗꯤ
ꯄꯨꯡ ꯑꯍꯨꯝ ꯃꯔꯤ ꯊꯣꯡꯕ ꯍꯥꯏꯁꯦ ꯑꯗꯨꯝ ꯀꯥꯝꯊꯣꯛꯑꯒ ꯊꯣꯡꯒ ꯇꯥꯔꯗꯤ ꯄꯨꯡ ꯑꯍꯨꯝ ꯃꯔꯤꯗꯤ ꯀꯩꯁꯨ ꯌꯧꯅ ꯆꯪ ꯗꯥꯏꯔꯦꯛ ꯑꯣꯏꯅ ꯊꯣꯡꯉꯛ ꯇꯥꯔꯗꯤ ꯀꯨꯏꯅ ꯂꯣꯜꯂꯛꯄꯅꯤꯅ ꯆꯪꯒꯤꯈꯤꯕꯁꯦ ꯄꯨꯡ ꯑꯍꯨꯝ ꯃꯔꯤꯗꯤ ꯀꯩꯁꯨ ꯌꯧꯗꯤ ꯌꯧꯔꯛꯑ‍ꯣꯏꯗ
ꯌꯥꯎꯔꯣꯏ ꯌꯥꯎꯔꯣꯏꯌꯦ
ꯆꯥꯛ ꯆꯥꯔꯕꯣ
ꯆꯥꯗ꯭ꯔꯦ ꯑꯩ ꯆꯥꯔꯔꯣꯏ
ꯀꯩꯒꯤ
ꯆꯥꯅꯤꯡꯗ꯭ꯔꯦ
ꯀꯩ ꯆꯥꯁꯤꯜꯂꯨꯔꯕ
ꯎꯝ ꯀꯪꯂꯥ ꯕꯨꯖꯤꯌꯥꯗꯣ
ꯎꯝ
ꯑꯗꯨꯗꯨꯅꯦ ꯊꯥꯕꯤꯅꯦ ꯇꯧꯔꯀꯥꯟꯗ ꯃꯤꯛꯆꯔ ꯁꯦꯝꯃꯀꯥꯟꯗ ꯆꯥꯒ꯭ꯔꯦ ꯍꯧꯖꯤꯛ ꯑꯃꯨꯛ ꯃꯤ ꯄꯨꯛꯁꯤ ꯗꯨꯝ ꯊꯜꯂ ꯂꯩꯔꯦ
ꯑꯗꯨꯗꯨꯒꯤ ꯅꯨꯡꯗꯥꯡ ꯚꯔꯠꯇ ꯇꯧꯊꯣꯛꯇꯣꯏꯕ
ꯍꯣꯏ ꯍꯦꯟꯗꯣꯛꯑꯅꯤ
ꯊꯣꯛ ꯇꯧ ꯇꯧꯊꯣꯛꯑꯣ ꯇꯧꯊꯣꯛꯑꯣ ꯃꯌꯦꯡ ꯇꯥꯅꯕ
ꯎꯝ ꯃꯌꯦꯡ ꯇꯥꯅꯕ ꯇꯧꯗꯣꯔꯤꯕꯅꯤ
ꯍꯣꯠꯅꯧ ꯍꯣꯠꯅꯧ
ꯍꯣꯠꯅꯒꯦ ꯑꯇꯤꯌꯥꯁꯦ ꯏꯁꯇꯥꯔꯕꯨ ꯌꯥꯝꯅ ꯊꯣꯛꯇꯦꯅꯦ
ꯂꯣꯠꯂꯝꯒꯅꯤ ꯑꯗꯨꯅ
ꯎꯝ ꯁꯣꯏꯗ꯭ꯔꯦ ꯑꯗꯥꯒꯤ ꯆꯥꯒꯦꯝꯄꯣꯝ ꯑꯩꯔꯣ
ꯑꯧ
ꯊꯣꯡꯗ꯭ꯔꯤ ꯑꯩꯅ ꯊꯣꯡꯕꯗꯤ ꯌꯦꯟ ꯈꯛꯇꯪ ꯊꯣꯡꯗ ꯉꯥꯏꯔꯤꯌꯦ
ꯇꯝꯖꯤꯜꯂꯨ ꯌꯥꯗ꯭ꯔꯣ ꯂꯣꯏꯟ ꯍꯩꯅꯅꯕ
ꯉꯥꯅꯨꯁꯨ ꯊꯣꯡꯗ꯭ꯔꯤ ꯑꯣꯛꯁꯨ ꯊꯣꯡꯗ꯭ꯔꯤ ꯑꯗꯨꯝ ꯑꯗꯨꯝꯕ ꯆꯥꯕꯗꯗꯤ ꯑꯩꯈꯣꯏ ꯗꯥ ꯍꯣꯏ ꯃꯣꯏꯅ ꯊꯣꯡꯕ ꯉꯥꯛꯇ ꯆꯥꯏꯌꯦꯕ
ꯆꯥꯕꯇꯪꯒꯤ ꯃꯤꯔꯕ
ꯅꯠꯇꯦꯗ ꯊꯣꯡꯕꯤꯅꯕ ꯌꯥꯝ ꯂꯩꯕ ꯑꯗꯨꯗꯨꯒꯤ ꯊꯣꯡꯗꯕ
ꯎꯝ
ꯈꯪꯕ꯭ꯔꯥ ꯌꯦꯟ ꯊꯣꯡꯕꯕꯨꯗꯤ ꯊꯣꯡꯉꯦꯔꯗ ꯑꯗꯝ ꯑꯗꯣ ꯑꯣꯛꯇꯨꯗꯤ ꯌꯨꯝꯗꯁꯨ ꯄꯥꯛ ꯆꯥꯗꯦ ꯑꯩꯈꯣꯏ ꯃꯥꯁꯨ
ꯌꯦꯟꯗꯣ ꯊꯥꯎ ꯍꯥꯞꯇꯕꯤꯗ ꯊꯣꯡꯕ ꯍꯩꯕ꯭ꯔꯣ
ꯌꯦꯟꯁꯦ
ꯎꯝ
ꯁꯨꯞ ꯅꯠꯇꯕꯤꯗ
ꯅꯠ ꯁꯨꯞꯁꯨ ꯅꯠꯇꯕꯤ ꯊꯥꯎ ꯍꯥꯞꯇꯕꯤꯗ ꯑꯗꯨꯝ ꯊꯣꯡꯕ
ꯈꯪꯗꯦ ꯑꯗꯨꯗꯤ ꯀꯃꯥꯏꯟ ꯊꯣꯡꯗꯣꯏꯕ
ꯑꯗꯨꯝ ꯍꯥꯏꯗꯤ ꯁꯥꯗꯣ ꯍꯥꯞꯆꯤꯜꯂꯒ ꯑꯗꯨꯝ ꯉꯧꯔꯦꯗꯅ
ꯎꯝ
ꯑꯗꯨꯒ ꯉꯧꯔ ꯉꯧꯔꯒ ꯃꯥꯒꯤ ꯊꯥꯎꯗꯣ ꯍꯥꯏꯗꯤ ꯅꯞꯁꯜꯂꯛꯀꯅꯤꯗ ꯉꯧꯔꯀꯥꯟꯗ
ꯎꯝ
ꯑꯗꯨ ꯅꯞꯁꯜꯂꯛꯄꯗꯣ ꯑꯩꯈꯣꯏꯅ ꯏꯁꯤꯡ ꯈ ꯈ ꯍꯥꯞꯄ ꯍꯥꯞꯄꯒ ꯁꯨꯝ ꯉꯧꯕ ꯑꯗꯨꯗꯨꯒ ꯑꯇꯩ ꯃꯆꯜ ꯍꯥꯞꯀꯗꯕꯖꯤꯡꯗꯣ
ꯑꯦ ꯍꯥꯟꯅ ꯃꯔꯣꯏ ꯉꯧꯗꯕꯤꯗ
ꯑꯣꯏ ꯍꯥꯟꯅ ꯃꯔꯣꯏ ꯉꯧꯗꯕꯤꯗ ꯍꯥꯟꯅ ꯃꯔꯣꯏ ꯀꯃꯥꯏ ꯉꯧꯗꯣꯏꯅꯣ ꯊꯥꯎ ꯌꯥꯎꯗꯅ ꯁꯥꯗꯣ ꯍꯥꯟꯅ ꯍꯥꯞꯆꯜꯂꯒ ꯑꯥ ꯏꯁꯤ ꯑꯩ ꯑ ꯁꯥꯗꯣ ꯍꯥꯟꯅ ꯉꯧꯔꯦꯗꯅ ꯑꯗꯨꯝ ꯑꯗꯨꯒ ꯀꯪꯖꯜꯂꯛꯄ ꯀꯥꯟꯗꯅ ꯃꯍꯤ ꯈꯒ ꯈꯒ ꯈꯒ ꯍꯥꯞꯄ ꯁꯨꯝ ꯉꯧꯕ ꯑꯗꯨ ꯉꯧꯔꯒ ꯃꯥꯏ ꯃꯆꯜ ꯇꯤꯜꯍꯧ ꯆꯅꯝ ꯀꯩꯀꯥ ꯂꯣꯏ ꯍꯥꯞꯆꯜꯂꯅꯤ ꯁꯨꯝ ꯉꯧꯔꯒ ꯃꯥꯏ ꯍꯥꯞꯀꯗꯕ ꯃꯣꯔꯣꯛ ꯃꯆꯨ ꯀꯩꯀꯥ ꯂꯣꯏ ꯍꯥꯞꯄꯒ ꯑꯗꯨꯝ ꯊꯣꯡꯕ ꯌꯥꯕꯅꯤ
ꯎꯝ
ꯃꯤ ꯃꯤꯅ ꯊꯥꯎ ꯁꯥꯗꯤ ꯆꯥꯅꯤꯡꯉꯒ ꯊꯥꯎꯗꯤ ꯆꯥꯅꯤꯡꯗꯕ ꯃꯤꯗ ꯑꯗꯨꯝꯕꯅ ꯇꯧꯅꯕꯅꯦ ꯑꯗꯨꯃꯥꯏꯅ
ꯑꯗꯨ ꯈꯨꯊꯣꯡꯗꯣ ꯑꯣꯛꯇꯁꯨ ꯌꯥꯕ꯭ꯔꯥ
ꯌꯥꯏ ꯑꯣꯛꯇ ꯐꯨꯠꯂꯒ ꯊꯣꯡꯕ ꯑꯗꯒꯤ ꯀꯥꯝ ꯑ ꯐꯨꯠꯂꯒ ꯊꯣꯡꯕ ꯍꯥꯏꯕ ꯑꯃ ꯊꯥꯎ ꯉꯧꯔ ꯊꯣꯡꯕ ꯍꯥꯏꯕ ꯑꯃ ꯀꯥꯝꯊꯣꯛꯑ ꯊꯣꯡꯕ ꯍꯥꯏꯕ ꯑꯃ ꯃꯥꯟꯅꯗꯦ ꯑꯗꯨꯖꯨ ꯃꯤ ꯃꯤꯒꯤ ꯋꯥꯈꯜꯅꯤ ꯑꯗ ꯑꯣꯛꯇ ꯊꯣꯡꯕꯗꯣ ꯑꯗꯨꯃꯥꯏꯅ ꯊꯣꯡꯕ ꯌꯥꯏ ꯍꯥꯏꯗꯤ ꯑꯣꯛꯀꯤꯁꯨ ꯐꯨꯠꯂ ꯊꯣꯡꯕ ꯍꯥꯏꯖꯦ ꯏꯁꯤꯡ ꯍꯥꯞꯆꯜꯂꯒ ꯐꯨꯠꯂ ꯐꯨꯠꯂ ꯁꯨꯝ ꯊꯣꯡꯒꯤꯕꯁꯨ ꯂꯩꯌꯦꯕ ꯑꯗꯨꯗꯨꯒ ꯑꯍꯥꯟꯕ ꯃꯔꯣꯟ ꯑꯃ ꯏꯁꯤꯡꯁꯦ ꯁꯧꯍꯜꯂꯒ ꯃꯥꯒꯤ ꯃꯔꯦꯛꯇꯣ ꯂꯧꯊꯣꯛꯑꯒ ꯑꯃꯨꯛ ꯍꯥꯏꯗꯤ ꯑꯣꯛꯀꯤ ꯃꯁꯥꯖꯤꯡꯗꯣ ꯐꯖꯅ ꯀꯛꯊꯠꯂꯒ ꯊꯥꯎ ꯇꯧꯔ ꯊꯣꯡꯕꯖꯨ ꯂꯩꯌꯦꯕ ꯑꯣꯛꯇꯖꯨ ꯑꯗꯨꯝ ꯊꯣꯡꯕ ꯌꯥꯏ ꯍꯧꯖꯤꯛꯀꯤ ꯊꯥꯎ ꯍꯥꯞꯇꯕꯤꯗꯣ ꯊꯥꯎ ꯍꯥꯞꯄ ꯊꯣꯡ ꯇꯥꯔꯗꯤ ꯂꯦꯛꯊꯣꯛꯑꯦꯕ ꯑꯣꯛꯇꯤ
ꯀꯔꯝꯕꯅ ꯍꯥꯎꯋꯦ
ꯍꯥꯎꯕꯁꯦ ꯑꯣꯛꯀꯤꯗꯤ ꯀꯩꯅꯣ ꯇꯧꯋꯦ ꯎꯝ ꯍꯥꯟꯅ ꯍꯧꯖꯤꯛꯀꯤ ꯊꯥꯎ ꯊꯥꯎ ꯅꯠꯇꯦ ꯏꯁꯤꯡꯗ ꯇꯧꯔꯒ ꯐꯨꯠꯇꯣꯛꯑꯦꯗꯅ ꯃꯔꯨ ꯑꯃ ꯗꯥꯏꯔꯦꯛ ꯀꯥꯝꯊꯣꯛꯄ ꯅꯠꯇꯕ ꯐꯨꯠꯇꯣꯛꯑꯒ ꯃꯥꯒꯤ ꯃꯔꯦꯛ ꯍꯥꯏꯗꯤ ꯃꯉꯣꯟꯗ ꯀꯥꯔꯝꯕ ꯃꯔꯦꯛ ꯗꯨ ꯂꯧꯊꯣꯛꯈ꯭ꯔꯦꯗꯅ ꯂꯧꯊꯣꯛꯈ꯭ꯔꯒ ꯐ ꯁꯥꯗꯣ ꯐꯖꯅ ꯃꯍꯤꯗꯣ ꯂꯧꯊꯣꯛꯈ꯭ꯔꯀꯥꯟꯗ ꯊꯥꯎ ꯑꯃꯨꯛ ꯅꯧꯅ ꯉꯧꯔ ꯊꯣꯡꯕ ꯑꯗꯨꯃꯥꯏꯅ ꯊꯣꯡꯉ ꯆꯥꯕ ꯑꯃ ꯍꯥꯎꯋꯦ ꯑꯗꯒꯤ ꯐꯨꯠꯇꯣꯛꯑꯒ ꯑꯗꯨꯝ ꯑꯃꯨꯛ ꯊꯥꯎ ꯁꯣꯛ ꯍꯥꯏꯗꯤ ꯊꯥꯎ ꯉꯧꯔ ꯊꯣꯡꯕꯖꯨ ꯍꯥꯎꯕꯅꯤ
ꯑꯗꯨꯗꯤ ꯏꯃꯥꯟ ꯏꯃꯥꯟ ꯃꯥꯟꯅꯔꯦꯅꯦ ꯁꯟꯒ ꯑꯣꯛꯀ ꯊꯣꯡꯕꯁꯦ
ꯑꯗꯨꯝ ꯃꯥꯟꯅꯩ ꯍꯥꯏꯔꯐ ꯑꯗꯨꯗ ꯁꯟꯅ ꯑꯃꯨꯛ ꯈꯔ ꯀꯨꯏꯅ ꯊꯣꯡꯗ꯭ꯔꯗꯤ ꯁꯥꯗꯣ ꯄꯟꯁꯤꯜꯂꯒ ꯂꯩ ꯍꯥꯏꯕꯋꯥ
ꯎꯝ
ꯀꯨꯏꯅ ꯊꯣꯡꯉꯀꯥꯟꯗ ꯃꯁꯥ ꯊꯣꯠꯇꯣꯔꯀꯥꯟꯗ ꯆꯥꯕꯗꯨꯅ ꯐꯩ ꯍꯥꯏꯅ ꯍꯥꯏꯅꯕ ꯀꯟꯁꯤꯜꯂ ꯂꯩꯇꯥꯥꯔꯗꯤ ꯃꯥꯒꯤ ꯉꯁꯥ ꯁꯥꯏꯒꯤ ꯁꯪꯒꯣꯝ ꯃꯅꯝ ꯅꯝꯃꯦ ꯍꯥꯏꯕꯗꯣ ꯑꯗꯨꯗꯣ ꯑꯗꯨꯝ ꯅꯝꯕ ꯌꯥꯎꯋꯦꯕ ꯑꯗꯨ ꯅꯝꯕ ꯍꯥꯏꯁꯦ ꯃꯣꯏꯅ ꯁꯦꯝꯃꯛꯄ ꯀꯥꯟꯗꯁꯨ ꯃꯣꯏꯒꯤ ꯁꯟꯒꯤ ꯃꯔꯦꯛ ꯑꯃ ꯂꯩ ꯁꯥꯗ ꯌꯥꯎꯕ ꯑꯉꯧꯕ ꯍꯥꯏꯗꯤ ꯊꯥꯎꯒꯤ ꯇꯥꯏꯞꯇ ꯇꯧꯕ ꯑꯃ ꯑꯗꯨ ꯃꯔꯦꯛꯇꯣ ꯑꯩꯈꯣꯏꯅ ꯊꯣꯡꯕꯗ ꯌꯥꯎꯁꯟ ꯇꯥꯔꯗꯤ ꯃꯔꯦꯛꯇꯨꯅ ꯇꯧꯔꯒ ꯁꯪꯒꯣꯝ ꯃꯅꯝ ꯑꯗꯨꯝ ꯅꯝꯕꯁꯨ ꯌꯥꯎꯏ
ꯎꯝ ꯉꯥꯗꯤ ꯊꯣꯡꯉꯕ?
ꯉꯥꯁꯦ ꯑꯗꯨꯝ ꯈꯔ ꯈꯔꯗꯤ ꯊꯣꯡꯉꯦ ꯃꯌꯥꯝ ꯊꯣꯡꯕꯗꯤ ꯊꯣꯡꯗꯦꯗ꯫
ꯉꯥ ꯊꯣꯡꯕ ꯍꯩꯕ꯭ꯔꯥꯅꯦ?
ꯉꯥ ꯊꯣꯡꯕ ꯍꯩ꯫
ꯀꯔꯤ ꯈꯨꯊꯣꯡ? ꯀꯔꯝꯕ ꯉꯥꯅ?
ꯉꯥꯁꯦ ꯑꯗꯨꯝ ꯊꯣꯡꯉꯦ, ꯑꯗꯣ ꯑꯩꯅ ꯈ꯭ꯋꯥꯏ ꯌꯥꯝ ꯊꯣꯡꯕ ꯍꯥꯏꯗꯤ ꯉꯥꯍꯩꯁꯦ ꯌꯥꯝ ꯊꯣꯡꯉꯦ꯫ ꯑꯩꯅ ꯁꯨꯝ ꯊꯣꯡꯂꯛꯄꯗ꯫
ꯀꯃꯥꯏꯅ ꯊꯣꯡꯉꯦꯕ?
ꯑꯗꯨꯝ ꯆꯞ ꯃꯥꯟꯅꯩꯗ꯫ ꯌꯦꯟ ꯀꯩꯀꯥ ꯊꯣꯡꯅꯔꯤꯁꯦ ꯁꯨꯃꯥꯏꯅ ꯊꯣꯡꯕꯅꯤ ꯑꯗꯨꯗ, ꯉꯥꯒꯤꯗꯤ ꯈꯥꯕꯩꯗꯣ ꯇꯣꯏꯅ ꯑꯣꯠ ꯇꯥꯔꯗꯤ ꯉꯥꯗꯣ ꯇꯣꯏꯅꯤꯗꯅ꯫ ꯇꯣꯏꯗꯅꯕ ꯈꯔ ꯌꯦꯡꯉꯒ ꯑꯣꯇꯥꯥꯔꯦ ꯃꯥꯒꯤ ꯀꯥꯁꯟꯗꯅꯕ ꯈꯛꯇꯪ ꯑꯣꯠꯄꯒꯨꯝꯕ ꯑꯗꯨꯃꯥꯏꯅ ꯇꯧꯔꯒ꯫
ꯑꯝꯇ ꯄꯤꯖꯧꯗꯅ꯫
ꯂꯩꯔꯒꯥ ꯄꯣꯔꯣꯑꯣ꯫
ꯑꯣ ꯂꯩꯔꯒ ꯄꯨꯔꯛꯑꯗꯤ ꯊꯣꯡꯉꯅꯦꯕ꯫
ꯑꯧ
ꯅꯠꯇ꯭ꯔ?
ꯃꯥꯅꯤ ꯃꯥꯅꯤ꯫
ꯎꯝ ꯃꯥꯅꯤ ꯃꯥꯅꯤ ꯊꯝꯃꯣ꯫
ꯍꯣꯏ ꯊꯝꯃꯒꯦ ꯊꯝꯃꯒꯦ꯫
ꯊꯝꯃꯣ ꯊꯝꯃꯣ
ꯎꯝ ꯎꯝ꯫